ꯑꯣ
ꯇꯥꯕ꯭ꯔꯣ
ꯍꯜꯂꯣ
ꯑꯧ ꯀꯔꯤꯒꯤ ꯇ‌ꯣꯏ ꯊꯦꯡꯅ ꯈꯨꯝꯕ꯭ꯔꯥ
ꯍꯁ ꯇꯥꯗꯕꯤꯒꯤꯅꯤꯅꯦ
ꯑꯣ ꯅ‌ꯦꯠꯋꯥꯛꯅ ꯑꯣꯏꯔꯝꯅꯤ
ꯇꯨꯝ ꯃ
ꯇꯨꯝꯒꯦ ꯇꯧꯔꯝꯃꯅꯦ ꯎꯝ
ꯑꯁ ꯍꯧꯖꯤꯛ ꯂꯥꯎꯁ ꯏꯁꯄꯤꯀ꯭ꯔ ꯊꯣꯛꯂꯛꯑꯦ ꯀꯗꯥꯏꯗꯒꯤ ꯊꯣꯛꯄ꯭ꯔꯥ ꯁꯤꯕꯣ
ꯑꯩ ꯈꯪꯉꯦ ꯅꯪ ꯚꯤꯗꯤꯑꯣ ꯑꯃ ꯌꯦꯡꯉꯝꯒꯅꯤ ꯏꯁꯇꯦꯇꯥꯁ ꯌꯦꯡꯕ꯭ꯔꯥ
ꯈꯪꯗꯦ ꯑꯧ
ꯑꯗꯨ ꯑꯣꯏꯔꯕꯅꯦ ꯏꯁꯇꯦꯇꯁ ꯌꯦꯡꯉꯣ ꯌꯦꯡꯉꯣ
ꯂꯨꯏꯍꯦ ꯁꯨꯃꯥꯏ ꯊꯣꯛꯑꯗꯤ
ꯎꯝ ꯃꯊꯟꯇ ꯑꯗꯨꯝ ꯂꯥꯎꯠ ꯏꯁꯄꯤꯀꯔꯗꯨ ꯇꯣꯛꯈ꯭ꯔꯅꯤ ꯉꯥꯍꯥꯛ ꯂꯩꯔꯗꯤ ꯎꯝ ꯑꯁ ꯀꯔꯤꯁꯨ ꯇꯧꯅꯤꯡꯉꯥꯏ ꯂꯩꯇꯦ ꯀꯩ ꯀꯩ ꯑꯦꯟꯖꯥꯡ ꯆꯔꯒꯦ
ꯉꯁꯤ ꯑꯩ ꯆꯗꯤ
ꯀꯩꯒꯤ ꯍꯜꯂꯣ
ꯅꯪꯗꯤ
ꯑꯩꯔꯣ ꯇꯥꯗ꯭ꯔꯦ ꯅꯪꯒꯤ ꯈꯣꯟꯗꯣ ꯇꯥꯗ꯭ꯔꯦꯕ ꯀꯩ ꯏꯟꯁꯥꯡ ꯆꯥꯔꯒꯦ ꯍꯥꯏꯕꯗꯨ ꯈꯨꯝꯕꯗꯨ ꯍ‌ꯣꯏ ꯑꯩꯔꯣ
ꯅꯪꯅꯤ ꯀꯩꯅꯣ
ꯑꯩꯗꯤ ꯉꯁꯤ ꯉꯥꯄ꯭ꯔꯨꯝ ꯆꯥꯏ
ꯋꯥꯎ ꯌꯥꯝ ꯍꯥꯎꯋꯦ ꯀꯣ ꯃꯤ ꯃꯆꯥꯗꯤ
ꯑꯥꯎ ꯅꯪ ꯋꯥꯎ ꯍꯥꯏꯕꯗꯨꯗꯥ ꯑꯩꯗꯤ ꯈꯪꯉꯤꯀꯣ ꯅꯪ ꯑꯗꯨꯃꯥꯏ ꯅꯣꯛꯀꯅꯤ ꯍꯥꯏꯕ ꯑꯩ ꯈꯪꯉꯦꯕ
ꯑꯁ ꯉꯁꯤ ꯑꯁ ꯑꯩ ꯌꯥꯝ ꯋꯥꯔꯦ ꯑꯁ ꯀꯔꯤꯅꯣ
ꯀꯔꯤ ꯀꯔꯤꯒꯤ ꯋꯥꯕ꯭ꯔꯥꯅꯦ ꯅꯨꯄꯥ ꯀꯥꯏꯅꯥ ꯅꯨꯄꯥꯏ ꯅꯨꯄꯥ ꯀꯥꯏꯅꯕ꯭ꯔꯣ
ꯅꯨꯄꯥ ꯀꯥꯏꯅꯕꯒꯤ ꯅꯠꯇꯦ ꯉꯥꯡꯃꯟꯕꯒꯤ ꯏꯅꯔꯖꯤ ꯑꯁ ꯂꯩꯇ꯭ꯔꯦ ꯋꯥꯔꯦ
ꯌꯥꯝ ꯉꯥꯡꯕ꯭ꯔꯥ ꯅꯦ ꯅꯪ
ꯑꯁ ꯉꯁꯤ ꯑꯩ ꯌꯥꯝ ꯉꯥꯡꯉꯦ ꯅꯨꯃꯤꯠ ꯆꯨꯞꯄꯒꯤ ꯉꯥꯡꯉꯦ ꯑꯌꯨꯛꯇꯒꯤ ꯉꯥꯡꯕ ꯍꯧꯖꯤꯛꯐꯥꯎ ꯉꯥꯡꯉꯤꯅꯦ ꯆꯥꯛ ꯁꯨ ꯆꯥꯗꯦ ꯑꯁ ꯂꯣꯏꯔꯦ꯫
ꯍꯩꯔꯦꯀꯣ ꯃꯤ ꯃꯆꯥꯥꯗꯤ
ꯍꯩꯕꯅꯦ ꯑꯁ ꯉꯁꯤꯒꯤ ꯃꯤ ꯇꯧꯕꯁꯦ꯫ ꯅꯪꯒ ꯍꯥꯏꯔꯗꯤ ꯇꯔꯥ ꯁꯨꯔꯝꯃꯅꯤ ꯇꯔꯥ ꯁꯨꯔꯝꯃꯅꯤꯕ ꯍꯣꯏ
ꯑꯁ ꯅꯪꯗꯤ ꯂꯦꯇꯦꯁ ꯅꯤꯀꫭ
ꯑꯁ ꯋꯥꯔꯦ ꯑꯗꯨꯒꯤ ꯉꯁꯤ ꯆꯥꯛꯁꯨ ꯆꯥꯗꯕꯒꯤ ꯑꯥ
ꯅꯪ ꯅꯩꯔꯦꯍꯦ
ꯑꯁꯦꯡꯕꯒꯤ ꯑꯁ ꯌꯥꯝ ꯋꯥꯔꯦ ꯑꯗꯨꯅꯅꯦ ꯑꯩ ꯊꯥꯒꯂꯤꯗꯣ꯫
ꯑꯥꯎ ꯌꯥꯝ ꯊꯥꯒꯠꯀꯗꯥꯕꯅꯦ ꯑꯁ ꯅꯪꯁꯤ ꯌꯥꯏ ꯌꯥꯏ ꯏꯄꯥ ꯌꯥꯏ
ꯀꯅꯥ ꯀꯅꯥ ꯇꯨꯝꯃꯤꯅꯣ
ꯏꯊꯟꯗꯥ ꯇꯨꯝ ꯇꯨꯝꯗ꯭ꯔꯥꯗꯤ ꯀꯅꯥꯒ ꯇꯨꯝꯒꯅꯤ ꯕꯨꯛꯀ ꯇꯨꯝꯃꯨꯔꫭ
ꯑꯩꯗꯤ ꯑꯃꯗꯨꯒ ꯇꯨꯝꯕ ꯃꯥꯟꯕꯥ
ꯑꯩꯁ ꯑꯩ ꯅꯨꯄꯤ ꯊꯤꯗ꯭ꯔꯤꯌꯦ꯫
ꯑꯣ ꯅꯪ ꯅꯨꯄꯤ ꯊꯤꯗ꯭ꯔꯤꯕꯣ ꯑꯩꯗꯤ ꯊꯤꯌꯦꯅ ꯈꯟꯕ ꯑꯃꯨꯛ ꯀꯥꯏꯅꯔꯕꯣ ꯅꯍꯥꯟꯗꯤ ꯊꯤꯗꯥꯏꯅꯦ꯫
ꯑꯥꯎ ꯅꯍꯥꯟꯅ ꯊꯤꯔꯤꯗꯣ ꯃꯥꯅ ꯑꯃꯨꯛ ꯃꯌꯨꯝꯗ ꯆꯠꯈ꯭ꯔꯦ꯫
ꯑꯁ ꯂꯣꯏꯔꯦꯍꯦ
ꯀꯣꯏꯁꯦꯟ ꯁꯦꯟꯅꯕ ꯉꯝꯗꯨꯏꯅꯦ꯫
ꯃꯥꯗꫭ ꯅꯨꯄꯥꯗꯥ ꯁꯥꯊꯤꯕ ꯑꯗꯨꯒꯤ ꯆꯦꯟꯈ꯭ꯔꯦ ꯑꯩ ꯍꯧꯖꯤꯛ ꯎꯄꯥꯏ ꯂꯩꯇ꯭ꯔꯦ ꯋꯥꯈꯜ ꯉꯥꯛꯇ ꯇꯧꯔꯦ꯫
ꯁꯤ ꯕꯣꯜ ꯌꯦꯡꯗ꯭ꯔꯣ꯫
ꯕꯣꯜ ꯑꯌꯨꯛꯇꯗꯤ ꯌꯦꯡꯉꯦ ꯍꯧꯖꯤꯛꯇꯤ ꯂꯩꯇ꯭ꯔꯦꯗꯅ꯫
ꯑꯁ ꯈꯪꯗꯦ ꯑꯩꯗꯤ ꯄꯪꯍꯥꯏ ꯍꯥꯏꯕꯅꯤꯅ
ꯄꯪꯍꯥꯏ ꯍꯥꯏ ꯄꯪꯆꯨꯝ ꯆꯨꯝꯃꯤꯗꯥ ꯅꯪꯒꯤꯗꯤ
ꯅꯣꯛꯄ ꯌꯥꯗ꯭ꯔꯦ ꯑꯩ ꯑꯁ ꯃꯈꯥꯒꯤ ꯀꯩꯅꯣꯗꯣ ꯑꯁ ꯂꯣꯏ ꯅꯥꯔꯦ ꯅꯣꯡꯃꯟꯕꯒꯤ
ꯑꯁꯦꯡꯕꯒꯤ ꯑꯁꯤꯗꯤ ꯑꯁ ꯌꯥꯝ ꯋꯥꯔꯦꯍꯦ
ꯍꯌꯦꯡ ꯍꯌꯦꯡ ꯍꯧꯒꯠꯄꯗ ꯅꯪ ꯄꯣꯛꯑꯃꯤꯅ ꯌꯦꯡꯉꯣ꯫
ꯑꯁꯦꯡꯕꯒꯤ ꯑꯩꯗꯤ ꯑꯗꯨꯝ ꯄꯣꯝꯈ꯭ꯔꯦꯕ꯫ ꯉꯁꯤ ꯉꯥꯄ꯭ꯔꯨꯝ ꯆꯥꯏ ꯍꯥꯏꯕ꯫
ꯎꯝ ꯍꯌꯦꯡ ꯏ ꯌꯥꯝ ꯂꯥꯛꯈ꯭ꯔꯅꯤ ꯅꯪ ꯅꯪꯒꯤꯁꯨ ꯈꯔ ꯄꯤꯌꯨꯔꯥ?
ꯄꯤꯌꯣ ꯍꯣꯏ꯫
ꯎꯝ ꯅꯪ ꯅꯁꯥ ꯀꯪꯉꯤ ꯃꯤꯌꯥꯡ ꯀꯪꯉꯤꯕ ꯍꯥꯏꯕ ꯈꯪꯉꯤꯕ꯫ ꯀꯌꯥꯃꯨꯛ ꯄꯤꯌꯨꯔꯥ ꯕꯣꯇꯥꯜ ꯑꯃ ꯄꯤꯌꯨꯔꯥ? ꯕꯣꯇꯜ ꯑꯃ ꯄꯤꯔꯗꯤ ꯑꯩ
ꯅꯪ ꯃꯨꯛ ꯂꯩꯔꯔꯣꯏꯅꯦ꯫
ꯎꯝ ꯑꯩ ꯑꯩ ꯂꯩꯔꯔꯣꯏꯅꯦ ꯎꯝ ꯁꯔꯨꯒꯗ꯭ꯔ ꯍꯥꯏꯔꯅꯤ꯫
ꯑꯁ ꯏꯕꯥꯅꯤꯁꯨ ꯎꯗꯕ ꯀꯨꯏꯔꯦꯀꯣ꯫
ꯎꯝ ꯅꯣꯡꯃꯗꯤ ꯁꯣꯏꯗꯅ ꯊꯦꯡꯅꯒꯅꯤꯗ꯫
ꯅꯨꯡꯁꯤꯌꯦ ꯍꯦ꯫
ꯅꯪꯅ ꯅꯍꯥꯟ ꯋꯥꯏ ꯑꯩꯕꯨ ꯂꯧꯕ ꯂꯥꯛꯄꯗꯣ ꯅꯤꯡꯔꯤꯏꯕꯣ?
ꯑꯧ ꯅꯤꯡꯁꯤꯡꯉꯤꯑꯦ ꯉꯔꯥꯡꯒꯤ ꯃꯪꯗ ꯎꯔꯃꯤ꯫
ꯑꯁ ꯑꯩꯁꯨ ꯉꯁꯤ ꯑꯗꯨꯗꯤ ꯅꯪꯕꯨ ꯀꯩꯅꯣ ꯇꯧꯔꯅꯤ ꯅꯦ ꯑꯩꯒꯤ ꯃꯪꯗ
ꯑꯥ꯫
ꯅꯨꯡꯁꯤꯌꯦ ꯊꯥꯏꯅ ꯃꯇꯝꯗꯣ
ꯎꯝ ꯊꯥꯏꯅ ꯃꯇꯝꯗꯣ ꯅꯤꯡꯁꯤꯡꯂꯛꯑꯒ ꯀꯞꯅꯤꯡꯉꯤꯅꯦ ꯑꯩꯗꯤ
ꯇꯥꯕ꯭ꯔꯣ?
ꯇꯥꯏꯌꯦ꯫ ꯅꯪꯗꯤ ꯑꯩꯕꯨ ꯅꯨꯡꯁꯤꯗꯕ꯭ꯔꯣ?
ꯑꯁ ꯌꯥꯝ ꯅꯨꯡꯁꯤꯗ ꯑꯗꯨꯝ ꯀꯩꯅꯣ ꯇꯧꯔꯒ
ꯀꯩꯅꯣ ꯇꯧꯔꯒ ꯅꯨꯡꯁꯤꯕ ꯋꯥ
ꯎꯝ ꯍꯥꯏꯗꯣꯛꯄ ꯉꯝꯗ꯭ꯔꯦ ꯐꯨꯝꯖꯤꯜꯂꯦ ꯑꯩꯒꯤ ꯊꯃꯣꯏꯗ꯫
ꯅꯪꯒꯤ ꯇꯕꯥꯔꯕ ꯆꯤꯝꯕꯥꯜ ꯗꯨꯅ ꯍꯥꯏꯗꯣꯛꯄ ꯉꯝꯗ꯭ꯔꯦ꯫
ꯑꯥꯎ ꯑꯁꯦꯡ ꯕꯩ꯫
ꯀꯅꯥꯅ ꯊꯤꯟꯖꯤꯟꯕ꯭ꯔꯥ
ꯈꯪꯗꯦ ꯑꯩꯁꯨ꯫
ꯑꯦ꯫
ꯃꯤꯡ ꯍꯥꯏꯗꯣꯛꯄ ꯌꯥꯗꯦ꯫
ꯑꯣ ꯑꯩꯗꯣꯛꯄ ꯌꯥꯗꯦ ꯂꯣꯠꯀꯗꯕꯅꯤ ꯍꯧꯖꯤꯛꯀꯤ ꯃꯇꯝꯗꯗꯤ꯫ ꯊꯖꯔꯨꯅꯨ ꯀꯣ꯫ ꯎꯝ꯫
ꯍꯌꯦꯡ ꯀꯗꯥꯏꯗ ꯆꯠꯀꯅꯤ ꯑꯗꯨꯝ ꯌꯨꯝꯗ ꯂꯩꯒꯗ꯭ꯔꯣ?
ꯑ ꯑꯗꯨꯝ ꯌꯨꯝꯗ ꯂꯩꯇ꯭ꯔꯗꯤ ꯀꯥꯏ ꯆꯠꯀꯦꯔꯣ ꯑꯣꯏꯗꯤ?
ꯅꯪꯁꯨ ꯉꯥꯡꯉꯨ ꯍꯦ ꯑꯩꯅ ꯉꯥꯡꯕ ꯈꯛꯇ ꯈꯨꯝꯃꯤꯗꯣ ꯋꯥꯏꯑꯦ꯫
ꯑꯩ ꯉꯥꯡꯉꯤꯗꯣ ꯅꯪ ꯇꯥꯗ꯭ꯔꯣ?
ꯑꯗꯨ ꯑꯣꯏꯔꯁꯨ ꯑꯩꯅ ꯍꯪꯕ ꯉꯥꯛꯇꯅꯤ ꯀꯩꯅꯣ
ꯑꯦ ꯑꯩꯗꯤ ꯀꯩ ꯍꯪꯅꯤꯡꯉꯥꯏ ꯂꯩꯕ꯭ꯔꯅꯦ
ꯍꯥꯡꯉꯣ
ꯅꯪ ꯅꯨꯄꯥ ꯇꯔꯥ ꯀꯣꯏꯕ꯭ꯔꯥ
ꯑꯩꯔꯣ ꯍꯟꯗꯛ ꯃꯔꯛꯇꯤ ꯀꯣꯏꯗꯦꯅ ꯅꯍꯥꯟꯋꯥꯏꯗꯤ ꯇꯔꯨꯛ ꯀꯣꯏꯔꯝꯃ‌ꯦ
ꯑꯁ ꯇꯔꯨꯛ ꯍꯥꯏꯕ
ꯇꯔꯨꯛ ꯑꯗꯨꯅ ꯑꯁ ꯉꯝꯗ꯭ꯔꯦ ꯑꯗꯨꯅ ꯍꯟꯗꯛ ꯃꯔꯛꯇꯤ ꯑꯅꯤ ꯈꯛꯇꯅꯦ
ꯎꯝ ꯑꯅꯤꯅ ꯑꯅꯤꯅ ꯐꯕꯅꯦ ꯑꯅꯤ ꯂꯣꯜꯂ‌ꯣ
ꯑꯁ ꯉꯝꯗ꯭ꯔꯦ ꯑꯅꯤ ꯐꯥꯎ
ꯏꯔꯥꯡ ꯌꯥꯝ ꯀꯟꯕ꯭ꯔ
ꯑꯁ ꯑꯃꯗꯣ ꯌꯥꯝ ꯀꯜꯂꯦꯕꯣ
ꯎꯝ
ꯑꯗꯨꯒꯤ ꯆꯠꯁꯦ ꯑꯩ ꯀꯨꯝꯔꯛꯀꯦ
ꯎꯝ ꯍꯟꯗꯛ ꯕ‌ꯣꯀ‌ꯦ ꯑꯃꯨꯛ
ꯑ ꯑꯁ ꯌꯥꯝ ꯅꯨꯡꯉꯥꯏꯒꯅꯤꯍꯦ ꯈꯜꯂꯨꯔꯒ
ꯅꯃꯥꯟꯅꯕꯤ ꯈꯔꯁꯨ ꯀꯧꯔꯛꯑꯣ ꯏꯕꯥꯅꯤ ꯈꯛꯇꯗꯤ ꯉꯝꯃꯔꯣꯏꯌꯦ
ꯍꯣꯏ ꯑꯩꯗꯤ ꯂꯧꯕꯨꯛꯇ ꯏꯁ ꯁꯤꯡ ꯃꯣꯠꯄꯗꯣ ꯑꯩꯗꯤ ꯀꯨꯝꯕ ꯇꯜꯂꯦ ꯅꯪꯅ ꯇꯧꯔꯛꯑꯣ ꯑꯩꯅ ꯐꯥꯕꯤꯒꯦꯕ ꯑꯩꯅ ꯄꯨꯕꯤꯒꯦꯕ
ꯑꯥꯎ ꯅꯪ ꯐꯥꯕꯗꯤ ꯍꯩꯕ꯭ꯔꯥ
ꯐꯥꯕꯗꯤ ꯑꯁ ꯌꯥꯝ ꯍꯩꯕꯅꯦ
ꯎꯝ ꯍꯧꯖꯤꯛꯀꯥꯟꯁꯦ ꯑꯁ ꯂꯧꯕꯨꯛ ꯉꯥ ꯐꯥꯕ ꯆꯠꯄꯁꯦ ꯂꯤꯟ ꯊꯦꯡ ꯊꯦꯡ ꯊꯦꯡꯅꯩꯅꯦ ꯑꯗꯨꯝ ꯅꯨꯡꯇꯤꯒꯤ
ꯀꯔꯤ ꯍꯥꯏꯕ
ꯂꯤꯟ ꯗꯤꯟ
ꯂꯤꯟꯔꯣ ꯀꯤꯌꯦ ꯍꯥꯏ ꯑꯣ ꯑꯁ ꯀꯤꯌꯦ ꯑꯩꯗꯤ ꯉꯥꯄ꯭ꯔꯨꯝꯒ ꯂꯤꯟꯒ ꯆꯞ ꯃꯥꯟꯅꯩꯀꯣ
ꯑꯩꯁ ꯃꯅꯗꯦꯍꯦ ꯂꯤꯟꯗꯤ ꯂꯤꯟꯁꯨ ꯆꯥꯏꯗ ꯑꯩꯗꯤ ꯂꯤꯟꯗꯤ ꯑꯩꯒꯤ ꯐꯦꯕꯣꯔꯥꯏꯠꯅꯦ
ꯑꯁ ꯅꯣꯏꯗꯣ ꯂꯤꯟ ꯌꯥꯝ ꯆꯥꯒꯜꯂꯦ ꯑꯁ ꯃꯤꯅ ꯇ꯭ꯔꯣ ꯅꯣꯏꯁꯨ ꯀꯩꯅꯣꯍꯦ ꯂꯤꯟꯐꯥꯎ ꯂꯤꯟꯐꯥꯎ ꯆꯥꯔꯤꯗꯣ ꯂꯣꯏꯔꯦꯍꯦ
ꯑꯁ ꯂꯤꯟꯗꯤꯀꯣ ꯃꯁꯥꯥꯛꯗꯣ ꯑ ꯃꯥꯒꯤ ꯑ ꯏꯁꯀꯤꯟꯗꯣ
ꯎꯝ
ꯑꯗꯨ ꯀꯣꯛꯊꯣꯛꯄ ꯃꯇꯝꯗ ꯉꯧꯔꯅꯤꯕ ꯑꯗꯨꯗꯤ
ꯉꯧꯔꯅꯤꯕ ꯑꯩꯒꯤ ꯉꯧꯔꯅꯤꯕ ꯍꯣꯏ ꯌꯥꯝ ꯆꯨꯝꯃꯦ
ꯎꯝ ꯌꯥꯝ ꯆꯨꯝꯕ ꯉꯥꯡꯕꯅꯦ ꯑꯩꯗꯤ
ꯍꯨꯝ ꯉꯥꯡꯉꯨ ꯀꯩꯁꯨ ꯀꯥꯏꯗꯦꯗ
ꯎꯝ ꯂꯤꯟꯅꯦ ꯑꯁ ꯀꯥꯡꯉꯧ ꯉꯧꯔꯒ
ꯅꯣꯏꯗ ꯅꯣꯡ ꯆꯨꯕ꯭ꯔꯣ
ꯆꯨꯗꯦꯗ
ꯑꯩꯈꯣꯏꯗꯤꯗꯤꯅꯤꯁ ꯇꯨꯕꯅ ꯂꯣꯏꯔꯦ
ꯍꯧꯖꯤꯛꯔꯣ
ꯑꯥꯎ
ꯑꯁ ꯀꯩ ꯕꯤꯠꯇ ꯍꯧꯖꯤꯛꯅ ꯅꯣꯡꯆꯨꯕ
ꯈꯪꯗꯦꯅ ꯑꯁ ꯆꯨꯕꯅ ꯐꯔꯦ ꯍꯌꯦꯡ ꯑꯃꯨꯛ ꯆꯨꯔꯤꯗꯤ ꯐꯗꯣꯏꯅꯦ ꯑꯗꯨ
ꯑꯁ ꯅꯣꯡ ꯆꯨꯕꯅ ꯍꯦꯟꯅ ꯐꯔꯦ ꯎꯝ ꯅꯨꯡꯁꯥꯗꯤ ꯌꯥꯗꯦꯕ ꯅꯣꯡ ꯆꯨꯅ ꯍꯦꯟꯅ ꯐꯔꯛꯕ
ꯑꯥꯎ ꯅꯣꯡ ꯆꯨꯅ ꯅꯣꯏꯗꯨꯗꯤ ꯃꯩ ꯂꯥꯛꯄ꯭ꯔꯣ ꯍꯧꯖꯤꯛ
ꯑ ꯃꯩꯗꯤ ꯑꯗꯨꯝ ꯅꯨꯡꯇꯤꯒꯤ ꯂꯥꯛꯑꯦꯅ ꯃꯨꯠꯇꯦꯗ
ꯑꯁ ꯃꯩꯗꯣ ꯅꯨꯡꯉꯥꯏꯇꯕꯅꯤꯅꯦ ꯈꯨꯟꯗꯨꯁꯨ
ꯎꯝ ꯑꯁ ꯑꯩꯈꯣꯏ ꯈꯨꯟꯗꯤ ꯃꯩ ꯕꯦꯔꯥ ꯑꯝꯇ ꯂꯩꯇ꯭ꯔꯦꯗ ꯍꯧꯖꯤꯛꯀꯥꯟꯗꯤ ꯑꯗꯨꯝ ꯂꯥꯛ ꯑꯩ ꯅꯨꯡꯇꯤꯒꯤ ꯀꯩꯁꯨ ꯇꯧꯗꯦ ꯎꯝ ꯅꯣꯏꯒꯤꯗꯤ
ꯍꯈꯣꯏꯗꯗꯤ ꯑꯁ ꯄ꯭ꯔꯤꯄꯦꯌꯔꯅꯤꯅ ꯅꯨꯡꯇꯤꯒꯤ ꯂꯥꯛꯑꯦ ꯄꯩꯁꯥ ꯊꯤꯕꯅꯤꯅ
ꯑꯩꯈꯣꯏꯗꯤ ꯊꯤꯗꯦ ꯑꯗꯨ ꯑꯣꯏꯔꯁꯨ ꯅꯨꯡꯇꯤꯒꯤ ꯂꯥꯛꯑꯦ ꯃꯩ ꯃꯨꯜꯂꯗꯤ ꯃꯤꯅꯤꯠ ꯃꯤꯅꯤꯠ ꯑꯃ ꯐꯥꯎ ꯁꯨꯗꯦꯗ ꯉꯁꯤꯗꯤ ꯑꯗꯨꯝ ꯃꯨꯜꯂꯒ ꯂꯥꯛꯑꯦ ꯎꯝ
ꯑꯩꯈꯣꯏꯗꯤ ꯃꯩꯗꯤ ꯅꯨꯡꯇꯤꯒꯤ ꯂꯥꯛꯑꯦ ꯄꯩꯁꯥ ꯊꯤꯌꯦ ꯏꯁꯤꯡꯁꯨ ꯄꯩꯁꯥꯅ ꯂꯧꯕ ꯑꯁ ꯄꯩꯁꯥ ꯉꯥꯛꯇꯅꯦ
ꯑꯁ ꯇꯝꯄꯥꯛ ꯑꯣꯏꯔꯕꯝꯅꯤꯅꯦ
ꯄꯩꯁꯥꯅ ꯆꯠꯅꯤꯡꯉꯥꯏ ꯃꯐꯝꯗ ꯑꯁ ꯂꯣꯏꯑꯥꯝꯅꯦ ꯀꯦ ꯑꯃꯗꯗꯤ ꯌꯥꯗꯕ ꯊꯤ ꯐꯥꯏꯅꯤꯉꯥꯏ ꯐꯥꯎ ꯏꯁꯤꯡ ꯐꯥꯎ ꯂꯧꯏꯅꯦ ꯑꯩꯈꯣꯏꯗꯤ
ꯑꯗꯨ ꯅꯪ ꯕꯣꯇꯜ ꯀꯌꯥꯗꯤ ꯆꯝꯕ꯭ꯔꯥ
ꯉꯥꯏꯍꯥꯛ ꯂꯩꯔꯤꯗꯤ ꯏꯁꯤꯡꯅ ꯆꯥꯝꯃꯔꯣꯏ ꯀꯩꯅꯣ
ꯎꯝ ꯄꯦꯄꯔꯅ
ꯅꯠꯇꯦ ꯊꯤꯡ ꯄꯥꯏꯅ ꯇꯧꯔꯅꯤ
ꯅꯪ ꯏꯁꯤꯡ ꯆꯥꯕꯗꯣ ꯅꯪ ꯅꯪ ꯏꯁꯤꯡ ꯆꯥꯝꯕꯗꯣ
ꯑꯥꯎ
ꯊꯤ ꯐꯥꯏꯕ ꯃꯇꯝꯗ ꯕꯣꯇꯜ ꯕꯣꯇꯜ ꯃ ꯆꯥꯗꯨꯅ ꯀꯣꯟꯅꯕ꯭ꯔꯥ
ꯀꯣꯟꯅꯗꯤ ꯑꯩꯈꯣꯏ ꯇꯣꯏꯂꯦꯠꯇꯣ ꯅꯨꯡꯉꯥꯏꯇꯕ ꯑꯗꯨꯒꯤ ꯕꯥꯔꯇꯤꯟ ꯑꯃ ꯑꯃ ꯇꯧꯗ꯭ꯔꯗꯤ ꯆꯠꯇꯦꯕ ꯊꯤꯗꯣ
ꯑꯗꯨꯗꯤ ꯑꯩꯁ ꯄꯩꯁꯥ ꯌꯥꯝ ꯆꯪꯂꯝꯕꯅꯤꯅ
ꯑꯁ ꯄꯩꯁꯥ ꯌꯥꯝ ꯆꯪꯉꯦ ꯊꯥꯒꯤ ꯏꯁꯤꯡ ꯐꯥꯎ ꯂꯩ ꯌꯦꯟꯖꯥꯡ ꯅꯥꯄꯤ ꯑꯃꯨꯛ ꯂꯩ ꯑꯁ ꯄꯩꯁꯥꯅ ꯄꯩꯁꯥ ꯑꯁ ꯖꯔꯣ ꯖꯔꯣꯅꯤ ꯆꯠꯂꯤꯁꯦ ꯑꯗꯨꯅ ꯇꯥꯟꯕ ꯌꯥꯗꯦ ꯄꯩꯁꯥ ꯑꯗꯨꯅ ꯅꯪ
ꯎꯝ ꯑꯩꯁꯨ ꯇꯥꯟꯕ ꯇꯥꯟꯗꯕ ꯌꯥꯗꯦ
ꯇꯥꯂꯣ ꯐꯖꯅ ꯇꯥꯜꯂꯨꯀ‌ꯣ ꯆꯞ ꯃꯅꯩ
ꯎꯝ ꯅꯪꯁꯤ ꯌꯥꯝ ꯅꯣꯛ ꯀꯜꯂꯦꯗ ꯀꯔꯤ ꯆꯥꯕꯩꯔꯣ ꯑꯣ ꯐꯔꯦ ꯐꯔꯦ
ꯑꯣ ꯑꯗꯨꯅꯦ ꯌꯥꯏꯐꯔꯦ ꯀꯔꯤꯅꯣ ꯂꯣꯏꯔꯕꯣꯅꯦ
ꯐꯔꯦ ꯍꯥꯏꯕꯗꯤ ꯐꯖꯔꯦ ꯍꯥꯏꯕ
ꯑꯣ
ꯏꯕꯥꯅꯤꯁꯨ ꯀꯣꯏꯅꯔꯁꯦꯗꯅ ꯅꯪ ꯀꯔꯤ ꯈꯜꯂꯤꯒꯦ
ꯀꯩꯁꯨ ꯈꯟꯗꯦꯗ ꯑꯩ ꯑꯩ ꯀꯣꯏꯅꯕꯗꯤ ꯂꯩꯌꯦ ꯅꯪ ꯌꯥꯒꯗ꯭ꯔꯣ
ꯑꯧ ꯌꯥꯏꯌꯦ ꯅꯪ ꯑꯅꯤ ꯑꯍꯨꯝ ꯂꯣꯟꯅꯤ ꯍꯥꯏꯗꯥꯏ ꯑꯩꯅ ꯀꯌꯥꯔꯛ ꯁꯨꯕ
ꯇꯝ ꯄꯤꯗꯕꯗ ꯅꯪ ꯁꯥꯎꯕ ꯌꯥꯗꯦꯀꯣ ꯑꯩ ꯃꯇꯝ ꯄꯤꯕ ꯁꯦ ꯑꯁ ꯌꯥꯝ ꯋꯥꯏꯌꯦꯕ
ꯎꯝ ꯑꯗꯨꯗꯤ ꯑꯩꯅ ꯀꯌꯥ ꯁꯨꯕ꯭ꯔꯣ
ꯅꯪꯅ ꯑꯍꯨꯝ ꯁꯨꯕꯩꯅꯦ
ꯑꯣ ꯑꯩꯁ ꯌꯥꯝꯃꯤꯍꯦ ꯅꯪꯁꯤꯗꯤ
ꯑꯁ ꯅꯍꯥꯟꯗꯤ ꯃꯉꯥꯔꯥ ꯇꯔꯨꯛꯔꯥ ꯀꯣꯏꯔꯝꯕꯅꯦ ꯑꯩ
ꯎꯝ
ꯑ ꯑꯗꯨꯅ ꯑꯃꯈꯪ ꯑꯃ ꯎꯅꯔꯤꯉꯩꯗ ꯑꯃ ꯊꯣꯛꯂꯛꯑꯦ ꯑꯁ ꯕꯦꯔꯥ ꯀꯥ ꯂꯣꯏ ꯇꯣꯡꯅꯈ꯭ꯔꯕꯅꯦ
ꯑꯗꯨꯗꯤ ꯍꯧꯖꯤꯛ ꯑꯅꯤ ꯈꯇ ꯂꯩꯔꯦ
ꯑꯧ
ꯑꯍꯨꯝꯗꯤ ꯀꯥꯏꯅꯈ꯭ꯔꯦ ꯗꯨꯝ
ꯑꯧ ꯑꯃ ꯂꯣꯏ ꯁꯤꯜꯂꯦ ꯅꯍꯥꯟꯗꯒꯤ ꯑꯃꯗꯤ ꯅꯨꯡꯁꯤꯅꯔꯤ
ꯗꯥꯎ ꯌꯥꯏꯅꯦ ꯅꯪꯗꯤ ꯃꯉꯥ ꯀꯣꯏꯕꯅꯤꯅ ꯑꯍꯨꯝ ꯑꯌꯣ ꯑꯍꯨꯝ ꯆꯠꯈ꯭ꯔꯁꯨ ꯑꯅꯤꯗꯤ ꯂꯩꯅ
ꯂꯩꯌꯦ ꯑꯁ ꯑꯝꯇ ꯐꯥꯎ ꯀꯥꯟꯅꯗꯦ ꯀꯣꯏꯕꯁꯦ